ꯍꯜꯂꯣ ꯑ ꯇꯔꯔꯕꯣ ꯑꯣ ꯌꯥꯝ ꯄꯤꯛꯅ ꯇꯥꯏꯗꯔ ꯍꯥꯥ
ꯀꯩꯒꯤ ꯑꯣꯏꯖꯥꯠꯅꯣꯅꯦ ꯅꯦꯋꯥꯡ ꯋꯥꯥꯏꯇꯖꯥꯠꯂꯥ
ꯈꯪꯗꯦ ꯅꯋꯥꯛꯅꯔ ꯀꯥꯏꯩꯅꯣ ꯌꯥꯝ ꯅꯦꯝꯅ ꯀꯥꯏ ꯑꯣ ꯉꯁꯤꯗꯣ ꯆꯤꯡ ꯌꯦꯟꯁꯤꯟ ꯊꯣꯡꯉꯤ ꯆꯤꯡ ꯌꯦꯟꯁꯤꯟ ꯊꯣꯡꯉꯦ ꯀꯥꯡꯍꯧ ꯉꯧꯔꯦ ꯑꯧ
ꯑꯣ ꯆꯤꯡ ꯌꯦꯟꯁꯤꯟꯁꯦ ꯀꯃꯥꯏꯅ ꯊꯣꯡꯒꯦ
ꯍꯥꯥ
ꯆꯤꯡ ꯌꯦꯟꯁꯤꯟꯁꯤꯕꯨ ꯀꯃꯥꯏꯅ ꯇꯧꯔ ꯊꯣꯡꯒꯦ
ꯆꯤꯡ ꯌꯦꯦꯟꯖꯤꯟꯁꯦ ꯑꯩꯈꯣꯏꯒꯤ ꯁꯧꯒꯤꯒꯤ ꯇꯥꯏꯞꯇ
ꯑꯣ ꯑꯣ ꯈꯪꯉꯦ ꯈꯪꯉꯦ ꯆꯥꯒ꯭ꯔꯦ ꯆꯥꯒ꯭ꯔꯦ ꯑꯥ ꯑꯩꯅ ꯀꯥꯎꯈ꯭ꯔꯕ ꯃꯪꯒꯟꯒ ꯇꯧꯔꯒ
ꯍꯣꯏ ꯍꯣꯏ ꯃꯪꯒꯟꯒ ꯇꯧꯔꯁꯨ ꯌꯥꯏ ꯑꯩꯈꯣꯏꯒꯤꯗꯤ ꯃꯪꯒꯟꯗꯤ ꯊꯠꯇ꯭ꯔꯦ
ꯀꯩꯁꯨ ꯀꯥꯏꯗꯦꯗ ꯑꯗꯨꯁꯨ
ꯃꯪꯒꯟ ꯆꯥꯕ ꯌꯥꯗꯕ ꯌꯥꯎꯕ ꯑꯗꯨꯅ ꯆꯨꯝꯅ ꯁꯧꯕꯤ ꯗꯧꯅ ꯑꯗꯨꯝ ꯊꯣꯡꯉꯦ
ꯎꯝ ꯐꯔꯅꯦ ꯑꯗꯨꯁꯨ
ꯍꯥꯎꯋꯦ ꯑꯁꯤꯟꯕ ꯍꯧꯖꯤꯛꯇꯤ ꯁꯥꯒꯠꯂꯕꯅꯤꯅꯀꯣ ꯇꯤꯡꯕꯪꯒ ꯀꯥꯡꯥꯡꯍꯣꯡꯒ ꯇꯧ
ꯐꯔ ꯐꯔ
ꯀꯩꯗꯧꯔꯝꯃꯤꯅꯣ ꯅꯪꯕꯣ
ꯑꯩꯁꯨ ꯆꯥꯛ ꯏꯁꯤꯡ ꯇꯣꯛꯇ ꯉꯥꯏꯔꯤ ꯑꯗꯨꯒ ꯁꯨꯝ ꯉꯥꯏꯍꯥꯛ ꯄꯣꯊꯥꯔꯝꯃꯤꯅꯤꯅꯤ
ꯑꯣ ꯑꯗꯨꯣꯏꯗꯤ ꯆꯥꯛ ꯊꯦꯡꯉꯤꯅꯦꯀꯣ
ꯆꯥꯛꯁꯦ ꯊꯦꯡꯉꯦ ꯆꯥꯛꯁꯦ ꯉꯟꯗꯤ ꯉꯜꯂꯦ ꯑꯗ ꯀꯩꯅꯣ ꯇꯧꯕ ꯆꯥꯕꯁꯦ ꯑꯩꯈꯣꯏꯗꯤ ꯑꯌꯨꯛꯁꯤꯗꯤ ꯀꯩꯅꯣ ꯇꯧꯔꯦ ꯀꯣꯕꯥ ꯍꯣꯏ ꯃꯣꯏ ꯊꯕꯛ ꯍꯜꯂꯛꯑ ꯆꯥꯕꯅꯤꯅ ꯄꯨꯡ ꯕꯥꯔꯣ ꯑꯃ ꯇꯥꯕ ꯑꯗꯒꯤ ꯈꯨꯃꯥꯎꯁꯨ ꯃꯣꯏ ꯈꯨꯕꯥꯛ ꯍꯜꯂ ꯆꯥꯕ ꯉꯥꯏꯕ ꯑꯗꯨꯅ ꯑꯩ ꯇꯣꯝꯗꯦꯛ ꯇꯥꯕ
ꯑꯣ ꯄꯨꯂꯞ ꯉꯥꯏꯅ ꯆꯥꯕꯅꯦꯕ ꯎꯝ
ꯑꯗꯨꯅ ꯑꯗꯨꯝ ꯊꯦꯡꯕ ꯂꯣꯏꯕꯕꯨꯗꯤ ꯉꯟꯅ ꯂꯣꯏꯊꯣꯛꯄ ꯑꯗꯨ ꯃꯣꯏ ꯊꯦꯡ ꯆꯥꯟꯅꯕꯩ ꯑꯩꯁꯨ ꯁꯨꯝ ꯉꯁꯤꯁꯦ ꯅꯨꯡꯁꯥꯒ ꯁꯥꯕꯁꯦ ꯆꯥꯅꯤꯡꯗ꯭ꯔꯤꯗꯅ
ꯂꯣꯏꯕꯨ ꯂꯣꯏꯁꯤꯜꯂꯗꯤ ꯆꯥꯅꯤꯡ ꯆꯥꯅꯤꯡꯕꯅ ꯑꯗꯨꯝ
ꯎꯝ ꯃꯥꯅꯤ ꯃꯥꯅꯤ ꯋꯥꯏ ꯑꯃ ꯁꯪꯉꯤꯗꯅ
ꯄꯨꯊꯣꯛꯄꯅꯗꯤ ꯋꯥꯏꯁꯦ ꯁꯪꯉꯦ ꯇꯧꯗꯧꯕ ꯑꯩꯈꯣꯏꯅꯗꯤ ꯁꯠ ꯇꯧꯊꯣꯛꯒ ꯂꯩꯕꯗꯨꯅ ꯋꯥꯏ ꯁꯪꯉꯦ ꯊꯦꯡꯅ ꯆꯥꯛ ꯊꯣꯡꯕꯁꯦ ꯇꯜꯂꯤꯗꯅꯥꯀꯣ ꯑ ꯆꯥꯕꯗꯤ ꯀꯣꯟꯅ ꯆꯥꯔꯁꯨ ꯌꯥꯏ
ꯃꯥꯅꯤ ꯃꯥꯅꯤ ꯇꯥꯡ ꯇꯔꯥꯍꯨꯝꯗꯣꯏꯖꯤꯕꯨ ꯂꯤꯂꯥ ꯇꯧꯅꯤꯒ ꯍꯥꯏ ꯆꯨꯝꯕ꯭ꯔꯣ ꯁꯤꯕꯣ
ꯆꯨꯝꯕ ꯃꯥꯜꯂꯦ ꯍꯥꯏꯅꯩ ꯑꯩꯁꯨ ꯑꯗꯨꯃꯥꯏꯅ ꯇꯥꯏ
ꯀꯩ ꯂꯤꯂꯥꯅꯤ ꯍꯥꯏꯒꯦ ꯈꯪꯕ꯭ꯔꯣ ꯃꯃꯤꯡꯒ
ꯀꯔꯤ ꯊꯔꯣꯏ ꯌꯣꯝꯕꯤ ꯃꯆꯥꯅꯦ ꯍꯥꯏꯕ꯭ꯔꯥ
ꯑꯣ ꯇꯥꯒ꯭ꯔꯦ ꯇꯥꯒ꯭ꯔꯦ ꯌꯥꯝ ꯅꯨꯡꯉꯥꯏꯕ ꯃꯥꯜꯂꯦ ꯑꯗꯨ ꯃꯤꯅ ꯐꯣꯟꯗ ꯊꯥꯒꯠꯅꯕꯗ
ꯎꯝ ꯌꯦꯡꯗꯩ ꯅꯠꯇ꯭ꯔꯣ
ꯌꯦꯡꯗꯣꯏꯅꯦ ꯌꯦꯡꯗꯕꯒ ꯀꯨꯏꯔꯦꯗ
ꯑꯥ ꯇꯥꯡꯅ ꯇꯧꯕ ꯂꯤꯂꯥꯅꯦ ꯍꯥ
ꯂꯦꯝꯗ
ꯑꯗꯨꯅ ꯌꯦꯡꯗꯣꯏ ꯈꯤꯡꯅꯔ ꯉꯥꯏꯅ ꯂꯩꯅꯕꯤꯅꯦꯕ ꯍꯧꯖꯤꯛ
ꯎꯝ ꯅꯨꯡꯁꯥꯅꯒ ꯁꯥꯕꯅꯦ ꯇꯣꯇꯤꯖꯤꯖꯨ ꯊꯥꯔꯛꯇꯦ ꯀꯩꯀꯩ ꯅꯨꯃꯤꯠꯇ ꯊꯥꯔꯛꯄꯅꯣ ꯀꯥꯎꯒ꯭ꯔꯦ ꯏꯁꯤꯡꯒ ꯑꯝꯇ ꯌꯥꯎꯗ꯭ꯔꯦ ꯇꯧꯔꯤꯖꯦ
ꯎꯝ ꯁꯤꯡꯁꯦ ꯃꯔꯛ ꯑꯝꯗꯤ ꯄꯪꯊꯥꯗ ꯊꯥꯔꯛꯑꯝꯕꯅꯤ ꯌꯥꯁꯟꯕ ꯉꯝꯗꯉꯩ ꯀꯣ ꯍꯨꯆꯤꯛꯅ ꯑꯃꯨꯛ ꯈꯥ ꯈꯥ ꯂꯟ ꯊꯣꯔꯛꯑꯦ ꯂꯟ ꯂꯟꯅ ꯂꯥꯛꯑꯦ
ꯎꯝ
ꯅꯗꯨꯅ ꯑꯗꯨꯅꯕꯨꯗꯤ ꯐꯩ ꯈꯣꯝꯖꯟ ꯊꯥꯔꯛꯄꯗꯣ ꯏꯁꯤꯡ ꯌꯥꯝ ꯃꯥꯡꯉꯤ ꯏꯁꯤꯡ ꯄꯪꯊꯥꯗ ꯊꯥꯗꯣꯛꯅꯩ ꯍꯥꯏꯇꯥꯔꯦ ꯑꯩꯈꯣꯏꯒꯤ ꯑꯍꯤꯡ ꯅꯨꯡꯊꯤꯜ ꯄꯨꯊꯥ ꯊꯥꯔꯛꯄꯗꯣ ꯗꯨ ꯑꯃꯨꯛ ꯂꯟꯃꯜꯂꯁꯨ ꯑꯃꯨꯛ ꯏꯁꯤꯡ ꯉꯥꯏꯅꯩꯗꯅ ꯑꯃꯨꯛꯀꯣ
ꯉꯥꯏꯅꯕꯗꯣ ꯍꯟꯗꯛꯀꯤꯖꯦ ꯉꯥꯏꯅꯕ ꯉꯥꯏꯅꯔꯦ
ꯎꯝ ꯅꯪꯗꯤ ꯀꯩ ꯃꯊꯦꯜ ꯆꯥꯔꯩꯕ
ꯑꯩꯗꯤ ꯑꯩꯈꯣꯏ ꯏꯤꯡꯒꯣꯜꯗꯒꯤ ꯇꯣꯔꯕꯣꯠ ꯑꯅꯧꯕꯗꯣ ꯃꯆꯥ ꯑꯃ ꯍꯦꯛꯂꯛꯑꯦ ꯑꯩꯈꯣꯏ ꯕꯥꯅ ꯉꯔꯥꯡ ꯑꯗꯨꯗꯣ ꯎꯇꯤ ꯇꯧꯁꯜꯂꯦ ꯑꯗꯨꯒ
ꯍꯥꯎꯕꯅꯦ ꯑꯗꯨꯁꯨ ꯎꯇꯤꯗꯨꯁꯨ ꯎꯇꯤꯗꯣ ꯑꯩꯈꯣꯏꯗꯤ ꯑꯉꯥꯡ ꯌꯥꯝ ꯄꯥꯝꯃꯦ ꯎꯇꯤ ꯑꯗꯣ ꯇꯤꯁꯦ ꯑꯩꯗꯤ ꯀꯌꯥ ꯊꯣꯡꯕꯗ ꯀꯌꯥ ꯈꯨꯠꯂꯣꯏꯗꯦ ꯑꯩꯅ ꯎꯇꯤꯁꯦ ꯌꯥꯛꯄ ꯆꯝꯕ ꯌꯥꯝꯅ ꯇꯧꯒꯜꯂꯦꯕ
ꯍꯣꯏ ꯎꯝ ꯃꯥ ꯑꯗꯒꯤ ꯎꯇꯤ ꯊꯣꯡꯕꯁꯦ
ꯌꯨꯝ ꯄꯥꯟ ꯍꯩ ꯍꯥꯏꯅꯕꯅꯦ ꯅꯪꯗꯤ ꯎꯇꯤ ꯊꯣꯡ ꯍꯩꯔꯝꯃꯅꯤ
ꯌꯥꯝ ꯍꯩꯔꯦꯗ ꯃꯈꯜ ꯃꯈꯜ ꯈꯔ ꯑꯃꯅꯗꯤ ꯎꯇꯤꯖꯦ ꯑꯌꯥꯛꯄ ꯄꯥꯝꯕ ꯈꯔ ꯑꯃꯅ ꯑꯆꯝꯕ ꯄꯥꯝꯅꯩꯗꯅ ꯑꯈꯣꯏꯗꯤ ꯑꯆꯝꯕ ꯄꯥꯝꯃꯦꯕ ꯑꯩ ꯈꯥꯔꯤꯗꯣ ꯌꯥꯛꯑꯗꯤ ꯆꯥꯕ ꯍꯩꯅꯗꯦꯕ
ꯑꯧ ꯑꯩꯈꯣꯏꯁꯨ ꯑꯩ ꯑꯆꯝꯕꯅ ꯐꯩ ꯆꯝꯃꯒꯗꯤ ꯆꯥꯁꯟꯕ ꯉꯝꯃꯦ ꯌꯥꯗꯤ ꯁꯨꯡ ꯍꯥꯏꯗꯤ ꯁꯨꯡꯁꯥ ꯆꯥ ꯉꯝꯗ꯭ꯔꯦ
ꯎꯝ
ꯌꯥꯛꯄꯁꯤꯗꯤ ꯀꯤꯕꯝꯁꯨ ꯌꯥꯎꯋꯦꯕ ꯑꯩꯈꯣꯏꯗꯤ ꯑꯍꯜ ꯑꯣꯏꯔꯕꯅꯤꯅ ꯁꯣꯗꯥꯕꯒ ꯀꯩꯀꯥꯁꯦ ꯑꯌꯥꯛꯄ ꯌꯥꯝ ꯆꯥꯕ ꯌꯥꯕ ꯅꯠꯇ꯭ꯔꯦꯕ
ꯑꯗꯨ ꯃꯣꯏ ꯊꯥꯏꯅꯒꯤ ꯀꯔꯤ ꯈꯔꯤꯒ ꯍꯥꯏꯕꯗꯣ
ꯎꯝ
ꯎꯇꯤ ꯊꯣꯡꯕꯗ ꯍꯥꯞꯄꯦ ꯍꯥꯏꯗꯨ ꯈꯪꯕ꯭ꯔꯣ ꯀꯃꯥꯏꯅꯒ ꯁꯦꯝꯒꯦ ꯍꯥꯏꯕꯗꯨ
ꯑꯗꯨ ꯀꯩꯅꯣ ꯊꯥꯏꯅꯗꯤ ꯑ ꯍꯋꯥꯏ ꯊꯔꯥꯛꯀꯤ ꯀꯔꯤ ꯀꯔꯤ ꯃꯅꯥ ꯀꯔꯤꯀꯥꯗꯣ ꯀꯪꯍꯜꯂꯒ ꯍꯋꯥꯏꯟꯕꯤ ꯃꯅꯥ ꯀꯔꯤ ꯀꯥ ꯀꯪꯍꯜꯂꯒ ꯃꯩ ꯊꯥꯔꯒ ꯁꯦꯝꯃꯤ ꯅ ꯍꯥꯏ ꯁꯦꯝꯕꯗꯤ ꯎꯍꯧꯗ꯭ꯔꯦ ꯑꯗꯨꯃꯥꯏꯅ ꯋꯥꯔꯤꯗ ꯑꯗꯨꯃꯥꯏꯅ ꯇꯥꯏ ꯃꯌꯥꯛ ꯑꯃ ꯌꯥꯎꯋꯦ ꯃꯗꯨꯒꯤ ꯎꯠꯇꯨꯗ ꯉꯍꯥꯛ ꯑꯗꯨ ꯑꯗꯨꯃꯥꯏꯅ ꯇꯧꯔ ꯆꯠꯅꯤ ꯈꯔ ꯃꯨꯔꯞꯇꯦ ꯑꯗꯨꯝ ꯆꯠꯄꯖꯥꯠꯅꯤ ꯆꯨꯝꯊꯣꯛꯇꯅ ꯈꯣꯠꯇꯅ ꯃꯥꯒꯤ ꯃꯍꯤ ꯑꯣꯏꯅ ꯂꯧꯕ ꯃꯥꯜꯂꯤ ꯑꯗꯣ ꯑꯩꯈꯣꯏ ꯊꯣꯡꯗꯤ ꯊꯣꯡꯂꯛꯇ꯭ꯔꯕꯅꯤꯅ ꯀꯥ ꯍꯦꯟꯅꯗꯤ ꯈꯪꯖꯤꯜꯂꯨꯗ꯭ꯔꯦ
ꯎ
ꯑꯗꯣ ꯊꯥꯏꯅꯗꯤ ꯎꯇꯤ ꯍꯥꯏꯔꯗꯤ ꯂꯥꯏꯔꯕꯒꯤ ꯍꯤꯟꯖꯥꯡꯅꯤ ꯍꯥꯏꯅ ꯑꯩ ꯀꯔꯤꯝ ꯊꯥꯛꯇ꯭ꯔꯁꯨ ꯌꯥꯏ ꯑꯗꯨ ꯈꯇꯪ ꯈꯥꯛꯆꯜꯂꯒ ꯑꯗꯨꯝ ꯄ ꯎꯆꯦꯛ ꯈꯔꯒ ꯑꯗꯨ ꯈꯔ ꯂꯩꯔꯗꯤ ꯑꯗꯨꯝ ꯃꯅꯥ ꯃꯁꯤꯡꯗꯨꯒ ꯑꯗꯨꯝ ꯊꯣꯡꯉꯤ ꯍꯥꯏꯒ ꯍꯟꯖꯥꯡꯅꯤꯗꯤꯗꯅ ꯍꯥꯏ
ꯑꯗꯒꯤ ꯎꯁꯣꯞꯇꯁꯨ ꯍꯥꯏꯅ ꯑꯗꯨꯗꯥꯏꯅꯦ ꯆꯝꯐꯨꯠꯀ ꯎꯇꯤꯒ ꯌꯥꯎꯗ꯭ꯔꯗꯤ ꯌꯥꯗꯦ ꯍꯥꯏꯕ꯭ꯔꯥ
ꯌꯥꯗꯦ
ꯅꯣꯃ
ꯆꯝꯐꯨꯠꯀ ꯎꯠꯇꯤꯒꯗꯤ ꯆꯝꯐꯨꯠ ꯏꯔꯣꯝꯕ ꯎꯇꯤ ꯑꯍꯨꯝꯁꯤꯗꯤ ꯃꯦꯟ ꯃꯦꯟꯅꯤ ꯍꯥꯏꯇꯥꯔꯦ
ꯎ
ꯑꯍꯨꯝꯊꯨ ꯑꯗꯨꯗ ꯂꯥꯏꯒꯤ ꯁꯣꯏ ꯐꯗ꯭ꯔꯕ ꯍꯟꯖꯥꯡ ꯃꯊꯦꯜ ꯑꯃꯅꯦꯕ
ꯑꯅꯤ ꯃꯥ
ꯉꯔꯥꯡꯒ ꯉꯁꯤꯒꯁꯤ ꯋꯦꯗꯔꯁꯦ ꯉꯁꯤꯗꯤ ꯌꯥꯝ ꯁꯥꯗꯣꯏ ꯃꯥꯜꯂꯦ
ꯎꯝ ꯁꯤꯁꯦ ꯁꯌꯦ ꯅꯨꯡꯁꯥꯁꯦ ꯉꯔꯥꯡꯅ ꯀꯩꯅꯣ ꯇꯧꯕ ꯋꯦꯗꯔꯁꯦ ꯅꯣꯡ ꯌꯥꯝ ꯃꯪꯉꯒ ꯑꯣꯝ ꯆꯥꯛꯅꯕꯗꯣ ꯑꯣꯏꯌꯦ ꯑꯗꯣ ꯉꯁꯤꯁꯤꯅ ꯅꯨꯡꯁꯥꯗꯩ ꯌꯥꯡꯅ ꯁꯥꯔꯒ ꯑꯗꯨꯝ ꯁꯥꯕꯤꯗꯣ
ꯎꯝ
ꯀꯥꯏꯅ ꯇꯧꯋꯤ ꯑꯁ ꯃꯤ ꯁꯤꯕꯒ ꯌꯥꯎꯅꯗꯣꯏꯅꯤꯗ ꯑꯩꯈꯣꯏꯅ ꯑꯉꯥꯡ ꯑꯣꯏꯔꯤꯉꯩꯗ ꯊꯥꯏꯅ ꯁꯥꯕꯗ ꯃꯤ ꯁꯤ ꯁꯤꯗ ꯍꯥꯏꯔꯒ ꯑꯩꯈꯣꯏꯅ ꯑꯁ ꯀꯃꯥꯏꯅ ꯇꯧꯖꯥꯠꯅꯣꯅꯤ ꯀꯥꯏꯅ ꯉꯛꯄꯗꯣ ꯑꯁꯦꯡꯕꯩꯁꯨ ꯌꯥꯎꯔꯝꯗꯣꯏꯖꯠꯅꯤ
ꯑꯗꯣ ꯑꯇꯩ ꯂꯩꯕꯥꯛꯀ ꯌꯦꯡꯅꯕ ꯍꯧꯔꯗꯤ ꯑꯩꯈꯣꯏ ꯃꯅꯤꯄꯨꯔꯁ ꯌꯥꯝ ꯏꯪꯉꯕꯅꯤ ꯇꯩꯗꯗꯤ ꯑꯁ ꯑꯁꯥꯝꯗꯒꯗꯤ ꯈꯨꯠꯁꯥ ꯑꯃꯅꯦ ꯑꯩꯈꯣꯏ ꯁꯤꯗ ꯁꯥꯔꯤꯁꯤ ꯁꯤꯒꯤ ꯁꯔꯨꯛ ꯑꯅꯤꯃꯨꯛ ꯍꯦꯟꯒꯠꯂ ꯁꯥꯗꯣꯏꯅꯤ ꯃꯄꯥꯟꯗ ꯊꯣꯛꯄ ꯉꯝꯕꯖꯥꯠ ꯅꯠꯇꯦ
ꯑꯩꯈꯣꯏ ꯅꯍꯥꯟꯃꯨꯛ ꯑꯃ ꯀꯩꯅꯣꯗ ꯆꯠꯂꯨꯏꯌꯦ ꯇ꯭ꯔꯤꯄꯨꯔꯥ ꯑꯒꯔꯇꯂꯥꯗ
ꯑꯥ
ꯑꯁ ꯑꯗꯨꯗ ꯑꯩꯈꯣꯏꯁꯤꯁꯨ ꯁꯥꯏ ꯍꯥꯏꯅꯤꯗꯅ ꯑꯁ ꯃꯣꯏ ꯑꯥꯗꯁꯨ ꯑꯅꯀꯣ ꯅꯨꯡꯗꯥꯡꯁꯦ ꯍꯣꯁꯇꯦꯜꯗ ꯂꯩꯛꯑꯦꯕꯀꯣ ꯑꯗ ꯅꯨꯄꯤ ꯉꯥꯛꯇ ꯂꯩꯅꯔꯦꯗꯅ ꯅꯨꯄꯥ ꯅꯨꯄꯥ ꯅꯨꯄꯤ ꯅꯨꯄꯤ ꯂꯩꯅꯔꯕ ꯕꯅꯤꯅ ꯅꯨꯡꯗꯥꯡ ꯍꯦꯛ ꯇꯧꯔꯛꯄꯁꯦ ꯃꯤꯁꯤꯡꯁꯦ ꯆꯨꯝꯅ ꯂꯩꯅꯗ꯭ꯔꯦ ꯗ꯭ꯔꯦꯁ ꯁꯦꯀꯣ ꯍꯥꯏꯗꯤ ꯁꯥꯃꯟꯗꯅ ꯑꯗꯨꯒ ꯏꯔꯨꯖꯕ ꯆꯪꯗꯣꯏꯅꯦꯕ ꯏꯔꯨꯖꯕ ꯂꯣꯏꯔꯒ ꯍꯦꯛ ꯪ ꯕꯥꯠꯔꯨꯝꯗꯒꯤ ꯆꯪꯉꯛꯑꯒ ꯊꯣꯡꯖꯤꯟꯁꯦ ꯍꯦꯛ ꯌꯧꯕꯒ ꯍꯨꯃꯥꯎꯔꯣ ꯇꯥꯗꯣꯏꯅꯦꯕ ꯑꯃꯨꯛ ꯏꯔꯨꯖꯕ ꯆꯪꯗꯣꯏꯅꯦꯕ ꯕꯥꯠꯔꯨꯝꯁꯤꯗ ꯊꯣꯛꯂꯛꯑ ꯆꯪꯉ ꯊꯣꯛꯂꯛꯑ ꯖ ꯑꯁ ꯅꯥꯕꯒ ꯌꯥꯎꯔꯤꯕꯣ
ꯑꯖꯅꯤ ꯑꯒꯇ ꯂꯥꯗ ꯆꯠꯂꯨꯕꯗꯤ ꯃꯩꯇꯩ ꯀꯌꯥꯝ ꯊꯦꯡꯅꯔꯛꯀꯦ
ꯃꯩꯇꯩ ꯈꯔ ꯊꯦꯡꯅꯔꯛꯑꯦ ꯑꯗꯨꯝ ꯃꯣꯏ ꯈꯨꯟ ꯃꯆꯥ ꯃꯆꯥ ꯃꯩꯇꯩ ꯇꯥꯕ ꯑꯗ ꯌꯦꯡꯉꯨꯌꯦ ꯃꯣꯏꯁꯨ ꯃꯩꯇꯩ ꯃꯩꯇꯩ ꯍꯥꯏꯁꯦ ꯊꯥꯏꯅꯗꯤꯀꯣ ꯒꯧꯔ ꯀꯩꯅꯣ ꯇꯧꯕꯅꯤꯅ ꯒꯧꯔꯒꯤ ꯃꯥ ꯑꯇꯣꯞ ꯄꯨꯝꯕꯗꯣ ꯑꯗꯨꯝꯕꯗ ꯑꯗꯨꯝꯕꯗꯒ ꯑꯗꯨꯝ ꯂꯩꯍꯧꯋꯦ ꯑꯗꯒꯤ ꯃꯣꯏꯔꯣꯝꯗꯁꯨ ꯂꯥꯏ ꯍꯔꯥꯎꯕ ꯑꯃꯒ ꯂꯩꯍꯧꯋꯤꯅꯦ ꯅꯧꯅ ꯁꯥꯒꯠꯂꯒ
ꯎꯝ
ꯍ
ꯂꯥꯏ ꯍꯔꯥꯎꯐꯝ ꯌꯥꯎꯁꯪ ꯑꯗꯒꯤ ꯀꯥꯡ ꯃꯣꯏ ꯁꯨ ꯑꯗꯨꯝ ꯃꯩꯇꯩꯒꯤ ꯆꯞ ꯆꯥꯕ ꯀꯨꯝꯍꯩꯁꯤꯡꯁꯦ ꯑꯗꯨꯝ ꯃꯇꯝ ꯃꯇꯝꯒꯤ ꯑꯣꯏꯕ ꯑꯗꯨꯝ ꯂꯣꯏꯅ ꯄꯥꯡꯊꯣꯛꯄꯅꯦꯕꯀꯣ ꯑꯩꯈꯣꯏ ꯆꯨꯇꯤꯔꯤꯄꯨꯔꯥꯗ ꯃꯔꯤ ꯃꯇꯥ ꯈꯔ ꯂꯩꯌꯦ ꯍꯥꯎꯂꯤꯗ ꯙꯔꯃꯅꯒꯔꯗ ꯑꯗꯒꯤ ꯙꯂꯦꯁꯣꯔ ꯃꯣꯏ ꯖꯥꯠꯖꯥꯠ ꯃꯌꯥꯝꯗꯣ ꯑꯣ ꯑꯩꯈꯣꯏꯁꯨ ꯈꯔ ꯀꯣꯏꯔꯛꯑꯦ ꯀꯣꯏꯔꯛꯄꯗꯤ ꯑꯗꯣ ꯑꯩꯗꯤ ꯀꯨꯏꯔꯦ ꯆꯍꯤ ꯇꯔꯥ ꯃꯉꯥ ꯇꯔꯥꯅꯤꯄꯥꯟꯃꯨꯛ ꯁꯨꯔꯝꯃꯅꯤ ꯀꯣꯏꯔꯨꯕꯗꯣ ꯑꯗꯨ ꯍꯧꯖꯤꯛꯇꯤ ꯑꯑꯣꯟꯕ ꯃꯌꯥꯝ ꯂꯥꯛꯑꯝꯃꯅꯤ
ꯎꯝ ꯑꯗꯨ ꯃꯣꯏꯗꯤꯀꯣ ꯑꯩꯈꯣꯏ ꯆꯠꯄꯗꯣ ꯗꯨꯔꯒꯥ ꯄꯨꯖꯥ ꯂꯣꯏꯔꯛꯄ ꯄꯣ ꯇꯥꯏꯃꯤꯡ ꯇꯥꯕꯒꯤꯀꯣ ꯃꯣꯏꯗꯥꯏꯒꯤꯗꯤ ꯃꯌꯥꯝ ꯂꯥꯠꯅꯕ ꯃꯥꯜꯂꯦꯕ ꯇꯨꯔꯦꯟꯁꯤꯗꯅꯦ ꯂꯥꯏꯁꯦ ꯊꯥꯗ ꯊꯥꯗ ꯂꯩꯔꯝꯃꯦꯕ ꯑꯩꯈꯣꯏꯗꯤ ꯑꯍꯥꯥꯟꯕ ꯑꯣꯏꯅ ꯎꯔ ꯏꯪꯉꯛ ꯉꯛꯑꯦꯗꯣ ꯈꯩꯗꯣꯏꯁꯤꯕꯨ ꯂꯥꯏꯕꯨ ꯊꯥꯗꯩꯅꯤ ꯂꯥꯏꯕ ꯊꯥꯗꯩꯅꯤ ꯍꯥꯏꯕ ꯃꯣꯏꯒꯤ
ꯑꯗꯣ ꯅꯣꯏ ꯍꯧꯔꯛꯄꯗ ꯆꯠꯂꯝꯃꯗꯤ ꯍꯦꯟꯅ ꯅꯨꯡꯉꯥꯏꯒꯗꯧꯅꯤꯗꯣ
ꯎ
ꯄꯨꯖꯥ ꯍꯥꯏꯔꯒ ꯊꯥ ꯑꯃꯃꯨꯛ ꯑꯗꯨꯝ ꯍꯥꯏꯗꯤ ꯀꯨꯝꯍꯩ ꯑꯗꯨꯝ ꯂꯩ ꯍꯥꯏꯕ ꯈꯥ ꯑꯃꯃꯨꯛꯁꯦ ꯍꯥꯏꯗꯤ ꯌꯥꯝ ꯆꯥꯎꯅ ꯂꯥꯜꯂꯒ ꯁꯣꯔꯣꯛꯇ ꯀꯣ ꯃꯨꯔꯇꯤ ꯑꯆꯧ ꯑꯆꯧꯕ ꯁꯥꯔꯀꯥꯟꯗ ꯑꯗꯒꯤ ꯑꯍꯤꯡ ꯀꯣꯏꯕ ꯑꯩꯈꯣꯏ ꯗꯤꯋꯥꯂꯤ ꯃꯩ ꯌꯦꯡꯕ ꯆꯠꯅꯕꯁꯦ ꯁꯨꯃꯥꯏꯅ ꯆꯠꯅꯕꯅꯦꯕ ꯗꯨꯔꯒꯥ ꯄꯨꯖꯥ ꯑ ꯑꯗꯒꯤ ꯑꯃꯒꯤ ꯃꯌꯨꯝꯗ ꯀꯣꯏꯕ ꯆꯠꯄ ꯑꯃꯒꯤ ꯃꯌꯨꯝꯗ ꯀꯣꯏꯕ ꯆꯠꯅꯕ ꯑꯊꯨꯝ ꯑꯍꯥꯎ ꯃꯌꯥꯝ ꯆꯥꯅꯕ ꯑꯗꯒꯤ ꯑꯩꯈꯣꯏ ꯌꯥꯎꯁꯪ ꯆꯥꯛꯀꯧꯕꯗꯧꯅ ꯗ꯭ꯔꯦꯁꯀꯁꯦ ꯑꯍꯟ ꯑꯍꯟꯕ ꯂꯣꯏ ꯁꯤꯟꯅꯗꯣꯏꯅꯦꯕꯀꯣ ꯄꯤ ꯒꯤꯐ ꯄꯤꯅꯩ ꯕ
ꯎꯝ
ꯑꯗꯒꯤ ꯀꯩꯅꯣ ꯆꯥ ꯄꯤ ꯊꯛ ꯇꯥꯛꯄꯤ ꯑꯃꯒꯤ ꯃꯌꯨꯝꯗ ꯀꯣꯏꯅꯕꯤ ꯁꯤ ꯌꯥꯝ ꯍꯥꯏꯗꯤ ꯃꯣꯏꯠ ꯄꯨꯖꯥ ꯃꯅꯨꯡꯁꯤꯗ ꯍꯥꯏꯗꯤ ꯃꯣꯏꯠ ꯄꯨꯖꯥ ꯍꯥꯏꯔꯗꯤ ꯑꯩꯈꯣꯏꯒꯤ ꯈ꯭ꯋꯥꯏꯗꯒꯤ ꯆꯥꯎꯕ
ꯑꯗꯨ
ꯑꯩꯈꯣꯏꯒꯤ ꯀꯨꯝꯍꯩꯅꯤ ꯍꯥꯏꯇꯥꯔꯦ ꯐ ꯐꯦꯁꯇꯤꯚꯦꯜ ꯑꯗꯨ ꯑꯗꯨ ꯑꯣꯏꯕꯅꯦꯕ ꯑ ꯑꯒ ꯇꯂꯥꯗꯗꯤ ꯑꯇꯩ ꯀꯩꯅꯣꯗꯁꯨ ꯑꯗꯨꯝ ꯑꯁꯥꯝꯗꯁꯨ ꯑꯗꯨꯝ ꯑꯣꯏ ꯑꯣꯏꯕꯁꯨ ꯑꯗꯨ ꯑꯒꯇꯂꯥꯗꯨꯅ ꯍꯦꯟꯅ ꯀꯩꯅꯣ ꯇꯧꯋꯦ ꯑꯗꯣ ꯃꯩꯇꯩ ꯁꯤꯡꯗꯣ ꯑꯒꯇꯂꯥꯗꯗꯤ ꯑꯩꯈꯣꯏ ꯏꯃꯨꯡ ꯃꯅꯨꯡꯗ ꯂꯩꯕ ꯃꯩꯇꯩꯁꯤꯡꯁꯦ ꯅꯣꯏ ꯃꯄꯥꯟꯗ ꯊꯣꯛꯄꯗ ꯃꯩꯇꯩ ꯊꯦꯡꯅꯔꯛꯄꯗꯣ ꯀꯔꯤꯗ꯭ꯔꯦ ꯁꯦꯠꯂꯝꯒꯦ
ꯀꯩꯅꯣ ꯁꯦꯠꯂꯤꯗ ꯃꯩꯇꯩ ꯗ꯭ꯔꯦꯁꯀ ꯁꯦꯠꯇꯦ ꯀꯔꯤ ꯃꯣꯏꯒꯤ ꯁꯥꯔꯤ ꯑꯣꯏ ꯀꯔꯤ ꯑꯣꯏ ꯇꯧꯏꯤꯅꯤ
ꯑꯣ ꯑꯗꯣ ꯏꯃꯨꯡꯗ ꯂꯩꯔꯤꯈꯩꯗꯤ ꯃꯣꯏꯁꯦ ꯄꯨꯔꯥ ꯃꯩꯇꯩꯅꯦꯕꯀꯣ ꯃꯩꯇꯩ ꯈꯔ ꯂꯩꯕꯁꯤꯡꯗꯣ ꯃꯩꯇꯩꯗꯤ ꯑꯩꯈꯣꯏ ꯊꯥꯏꯅꯒꯤ ꯏꯄꯥꯥꯏ ꯄꯨꯅ ꯁꯤꯗ ꯆꯠꯂꯝꯕ ꯅꯤꯌꯣꯝ ꯅꯤꯇꯤꯗꯨ ꯆꯠꯂꯦꯕꯀꯣ ꯐꯅꯦꯛ ꯑꯃꯒꯤ ꯃꯊꯛꯇ ꯐꯤꯅ ꯆꯦꯛꯁꯤꯟꯅ ꯀꯨꯞꯇꯅ ꯈꯣꯠꯇꯅ ꯁꯥꯔꯤ ꯃꯇꯦꯛ ꯁꯦꯠꯆꯟꯕꯤ ꯑꯗꯨ ꯑꯣꯏꯗꯣꯏꯅꯦꯕ ꯑꯗꯨꯒ ꯃꯄꯥꯟ ꯊꯣꯛꯈ꯭ꯔꯒꯅ ꯕꯖꯥꯔ ꯅꯨꯡꯖꯥ ꯆꯠꯄꯁꯤꯗ ꯄꯨꯔꯥ